ꯎꯝ ꯍꯜꯂꯣ
ꯑꯌꯥ ꯌꯥꯝ ꯊꯥꯖꯗꯤꯌꯦ
ꯑꯣ ꯍꯧꯖꯤꯛꯇꯤ ꯍꯧꯖꯤꯛꯇꯤ ꯔꯤꯡ ꯆꯠꯂꯤ
ꯑꯣ ꯌꯥꯏ ꯃꯁꯤ ꯌꯥꯏ
ꯏꯄꯥ ꯌꯥꯏ ꯀꯥꯏꯅ
ꯑꯥ ꯑꯧ ꯏꯄꯥꯅ ꯌꯥꯏ ꯃꯁꯤ ꯌꯥꯏ
ꯉꯁꯥꯏ ꯈꯔ ꯅꯦꯋꯥꯛ ꯐꯥꯗꯕ ꯑꯣꯏꯔꯝꯅꯤꯗ
ꯑꯣꯏꯔꯝꯕꯁꯨ ꯌꯥꯏ ꯋꯥ ꯌꯥꯝ ꯅꯨꯡꯉꯥꯏꯍꯧꯗ꯭ꯔꯝꯅꯤꯍꯦ ꯑꯩ
ꯑꯣ
ꯆꯥꯛ ꯆꯥꯔꯕꯣ
ꯆꯥꯔꯦ ꯎꯝ ꯅꯣꯏꯗꯤ
ꯆꯥꯔꯦ ꯐꯃꯨꯡꯗ ꯇꯥꯔꯦ ꯑꯩ ꯁꯥꯎꯅꯤꯡꯗꯅ
ꯑꯗꯨꯅꯦ ꯐꯃꯨꯡꯗ ꯅꯨꯡꯉꯥꯏꯅ ꯍꯤꯞ ꯀꯩꯅꯣ ꯑꯩꯖꯨ ꯆꯠꯒꯗ꯭ꯔꯥ ꯆꯠꯂꯣꯏꯗ꯭ꯔꯅ ꯇ꯭ꯔꯥꯏ ꯑꯃꯨꯛ ꯇꯧꯕ
ꯑꯣ ꯑꯩ ꯈꯣꯡꯅ ꯃꯔꯣꯝꯃ ꯅꯥꯕꯅꯦ ꯏꯁ
ꯀꯩꯀꯩ ꯊꯕꯛ ꯇꯧꯔꯤꯅꯣ ꯅꯪꯗꯤ
ꯑꯁ ꯊꯕꯛ ꯇꯧꯗꯦ ꯂꯩꯅꯥꯖꯦ ꯈꯪꯗꯦ ꯍꯧꯖꯤꯛꯀꯥꯟ ꯃꯇꯝꯅꯔ ꯃꯤꯅꯔ ꯈꯪꯗꯦ ꯒ꯭ꯌꯥꯟ ꯃꯦꯟ ꯇꯥꯗꯦ ꯄꯪꯅꯥꯗ ꯅꯥꯏ
ꯅꯪꯗꯤ ꯀꯥꯏ ꯋꯥꯏꯗ ꯂꯩꯕ꯭ꯔꯣ ꯑꯗꯨꯗꯤ
ꯑꯩ ꯇꯝꯄꯥꯛꯇ ꯂꯩꯌꯦ ꯑꯩ
ꯑꯣ
ꯌꯨꯝꯗꯒꯤ ꯈꯔ ꯂꯥꯞꯅ ꯂꯩꯌꯦ
ꯑꯣ ꯑꯣ ꯌꯥꯝ ꯅꯨꯡꯉꯥꯏꯅ ꯊꯕꯛꯇꯤ ꯇꯧꯕ ꯃꯥꯜꯂꯦꯗ
ꯑꯥ ꯊꯕꯛ ꯃꯐꯝꯗ ꯂꯩ
ꯑꯣ ꯌꯥꯝ ꯅꯨꯡꯉꯥꯏ ꯌꯦ ꯇꯨꯝꯒꯦ ꯇꯧꯔꯤꯌꯦ ꯑꯩꯈꯣꯏꯁꯨ
ꯑꯩꯁꯨ ꯇꯨꯝꯒꯦꯅ ꯇꯧꯋ ꯐꯃꯨꯡꯗꯒꯤ ꯇꯥꯔꯦ ꯗꯨꯒ ꯑꯁ ꯇꯨꯝꯕ ꯌꯥꯗꯦꯗ
ꯕꯥꯔꯣ ꯄꯨꯡ ꯑꯃꯥ ꯑꯅꯤ ꯁ꯭ꯋꯥꯏꯗꯅꯦ ꯑꯗꯨꯝ ꯇꯨꯝꯕ
ꯑꯣ ꯍꯛꯆꯥꯡ ꯐꯥꯗꯕꯩ ꯑꯣꯏꯔꯝꯅꯤꯗ
ꯎꯝ ꯈꯪꯗꯦ ꯎꯏꯕ ꯁꯨꯨꯌꯥ ꯌꯥꯗꯦ ꯑꯩ ꯍꯧꯖꯤꯛꯀꯥꯟ ꯇꯨꯝꯕ ꯁꯨꯡꯌꯥ ꯌꯥꯗꯦ ꯇꯨꯝꯃꯁꯨ ꯂꯣꯏꯅ ꯒ꯭ꯌꯥꯟ ꯇꯥꯔ ꯂꯩꯕꯗꯣ ꯋꯥꯈꯜꯖꯦ ꯀꯥꯏ ꯀꯥꯏꯗꯣ ꯈꯪꯗꯦ ꯀꯣꯏ ꯆꯥꯠ ꯆꯠ ꯆꯠꯂꯦ ꯁꯨꯛꯇꯨꯝ ꯇꯨꯝꯊꯥ ꯌꯥꯗꯦ
ꯂꯩꯁꯥꯕꯤ ꯑꯣꯏꯕꯒꯤꯔꯣ ꯑꯣꯔ ꯃꯃꯥ ꯑꯣꯏꯕꯒꯤꯔꯣ ꯂꯩꯁꯥ
ꯂꯩꯁ ꯃꯥꯥꯟꯅꯦ ꯑꯗꯨꯕꯨꯗꯤ ꯃꯧꯗꯒꯤ ꯍꯦꯟꯅ ꯇꯨꯝꯗ꯭ꯔꯦꯗ ꯑꯩ
ꯑꯩꯁꯨꯅꯤ ꯋꯥꯕꯅꯤ
ꯎꯝ ꯇꯨꯝꯕꯗꯤ ꯁꯨꯡꯌꯥ ꯌꯥꯔꯣꯏꯕꯀꯣ ꯃꯤ ꯇꯨꯝꯕ ꯃꯇꯝꯗ ꯑꯗꯨꯒ ꯅꯣꯡꯉꯥꯜꯂꯝꯗꯥꯏ
ꯑꯥ ꯇꯨꯝꯅꯤꯡꯕ ꯃꯇꯝꯗ ꯁꯨꯛꯇꯨꯝ ꯇꯨꯝꯅꯤꯡꯗꯕ ꯀꯩꯅꯣ ꯇꯧꯕꯗꯨ
ꯗꯨ ꯃꯇꯝꯗ ꯆꯨꯝꯃꯦ ꯄꯪꯇꯨꯝꯗ ꯅꯨꯉꯥꯜꯔꯝꯗꯥꯏꯗꯒꯁꯦ ꯃꯤ ꯂꯣꯏ ꯍꯧꯒꯠꯅꯔ ꯊꯕꯛ ꯆꯠꯅꯔꯀꯥꯟ ꯇꯨꯝꯕ ꯅꯨꯡꯉꯥꯏꯔꯛꯇꯣꯏꯅꯤ
ꯑꯥ
ꯃꯁꯤꯅꯤ ꯑꯩꯒꯤ ꯍꯧꯖꯤꯛ ꯍꯧꯖꯤꯛꯀꯤ ꯂꯩꯅꯥꯖꯦ
ꯆꯠꯅꯕꯤꯁꯦ ꯀꯥꯏꯅ
ꯑꯥꯎ ꯍꯧꯖꯤꯛ ꯍꯧꯖꯤꯛꯀꯤ ꯆꯠꯅꯕꯤꯖꯦ ꯑꯁꯤꯅꯤ ꯑꯩꯒꯤ
ꯂꯨꯍꯣꯡꯈ꯭ꯔꯣ ꯑꯗꯨꯗꯤ
ꯑꯥ ꯕꯤꯠ ꯂꯩꯇꯦ ꯑꯩ ꯃꯤꯅ ꯋꯥꯏ ꯋꯥꯏ ꯍꯥꯏꯅꯩ
ꯍꯣꯏ ꯗꯨꯁꯨ ꯆꯨꯝꯃꯦ
ꯋꯥꯏ ꯋꯥꯏ ꯍꯥꯏꯅꯩ ꯇꯜꯂꯦꯕ ꯄꯥꯟꯈꯤꯕ ꯃꯤꯈꯩꯅ ꯈꯔ ꯑꯁ ꯑꯗꯨꯁꯨ ꯂꯩꯇꯦꯅꯦ
ꯂꯩꯇꯦ ꯑꯁꯦꯡꯕ
ꯏꯕꯁꯦ ꯅꯨꯄꯤꯅ ꯄꯥꯈꯪꯊꯤꯕꯁꯦ ꯋꯥꯏꯅꯦꯀꯣ
ꯎꯝ ꯑꯗꯨꯅꯤ
ꯅꯨꯄꯥꯅꯗꯤ ꯄꯪꯊꯤ ꯊꯤꯑꯕ ꯍꯣꯏ ꯍꯣꯏ ꯌꯥꯗ꯭ꯔ ꯅꯨꯄꯤꯅ ꯌꯥꯗ꯭ꯔꯒꯁꯨ ꯌꯥꯅꯕ ꯎꯄꯥꯏ ꯑꯃ ꯇꯧꯔꯒ ꯃꯣꯏꯗꯤ ꯌꯥꯅꯦꯕ ꯑꯩꯈꯣꯏꯒꯤꯗꯤ
ꯍꯣꯏ ꯅꯣꯏꯒꯤ ꯀꯩꯅꯣ ꯅꯣꯏꯒꯤ ꯁꯥꯏꯗ ꯅꯦꯠꯋꯥꯛꯇꯣ ꯐꯥꯗꯕ ꯃꯥꯜꯂꯦꯀꯣ
ꯑꯩꯈꯣꯏꯗꯔꯣ ꯐꯩ
ꯍꯥ ꯀꯦꯕ ꯑꯣ ꯀꯩꯅꯣ ꯅꯪꯒꯤ ꯈꯣꯟꯗꯨ ꯀꯩꯅꯣ ꯒꯤꯇꯔ ꯇꯧꯕꯒꯨꯝꯅ ꯈꯔ ꯈꯔ ꯇꯧꯕ ꯑꯗꯨꯗ
ꯆꯞꯄ꯭ꯔꯥ
ꯑꯍ
ꯅꯪꯒꯤꯁꯨ ꯑꯃꯨꯛꯃꯨꯛ ꯇꯧꯋꯦ ꯇꯥ ꯇꯥꯕꯗꯤ ꯌꯥꯔꯒ ꯑꯗꯨꯝ ꯈꯔ ꯅꯨꯡꯉꯥꯏꯇꯦ
ꯑꯣ
ꯀꯩ ꯃꯊꯦꯜ ꯆꯥꯔꯒꯦ
ꯈꯣꯏ ꯉꯁꯤꯁꯤ ꯀꯩꯅꯣ ꯄꯥꯟꯒ ꯀꯩꯅꯣ ꯀꯩ ꯀꯩꯅꯣ ꯆꯥꯏ ꯁꯧꯒ꯭ꯔꯤ ꯃꯅꯥ ꯑꯗꯨꯁꯨ ꯍꯥꯞꯄꯦ ꯅꯣꯏꯗꯤ
ꯑꯩꯕꯨ ꯉꯁꯤ ꯀꯔꯤꯅꯣ ꯑꯣ ꯌꯦꯔꯨꯝꯒ ꯑꯂꯨꯒ ꯊꯣꯡꯕꯤꯌꯦ ꯉꯁꯤꯗꯤ
ꯑꯣ ꯌꯥꯝ ꯍꯥꯎꯅ ꯆꯥꯏꯅ ꯎꯝ
ꯍꯥꯎꯇꯦ ꯆꯥꯃꯟꯗꯅ ꯇꯜꯂꯦ ꯑꯁꯤꯁꯨ
ꯑꯥ ꯆꯥꯕ ꯀꯨꯏꯗ꯭ꯔꯤꯉꯩꯗ ꯀꯩꯅꯣ ꯌꯦꯔꯨꯝꯗꯤ ꯐꯨꯠꯂꯒ ꯑꯗꯨꯝ ꯆꯥꯛ ꯂꯥꯝꯕ ꯃꯇꯝꯗꯀꯣ ꯑꯗꯨ ꯆꯥꯕꯅ ꯐꯥꯕꯅꯦ
ꯌꯦꯔꯨꯝꯗꯤ ꯑꯩꯗꯤ ꯃꯌꯥꯝ ꯆꯥꯕ ꯉꯝꯃꯦ ꯀꯩꯅꯣ ꯑꯐꯨꯠꯄ ꯉꯥꯛꯇ
ꯍꯣꯏ ꯑꯗꯨꯅꯦ ꯀꯥꯡꯉꯧ ꯆꯥꯕꯗꯤ ꯅꯨꯡꯉꯥꯏꯇꯦꯀꯣ
ꯑꯥꯎ ꯌꯦꯔꯨꯝꯒ ꯇꯤꯜꯍꯧ ꯈꯔꯒ ꯎꯃꯣꯔꯣꯛ ꯑꯇꯦꯛꯄ ꯈꯔꯒ ꯊꯨꯝꯒ ꯅꯝ ꯅꯝꯃꯒ ꯆꯥꯕ ꯃꯣꯔꯣꯛꯇꯨꯅ ꯑꯃꯨꯛ ꯑꯃꯨꯛ ꯑꯃꯨꯛ ꯆꯤꯛꯄ ꯑꯦꯁ ꯑꯗꯨꯒꯤ ꯈꯨꯍꯥꯎꯗꯨꯗꯤ ꯂꯩꯇ꯭ꯔꯦꯍꯦ
ꯆꯥꯕ ꯂꯣꯏꯔꯀꯥꯟꯗ ꯄꯨꯛ ꯄꯨꯛꯇ ꯊꯕꯛ ꯇꯧꯔꯛꯄꯁꯤꯗꯤ
ꯅꯨꯡꯉꯥꯏꯕꯅꯦ
ꯋꯥꯁꯔꯨꯝ ꯑꯃꯨꯛ ꯆꯪꯀꯥꯟꯗ ꯁꯥꯕꯗꯣ ꯑꯗꯨꯗꯣ ꯌꯥꯝ ꯅꯨꯡꯉꯥꯏꯕꯅꯦ ꯍꯤ
ꯅꯣꯛꯅꯤꯡꯉꯦ ꯃꯤꯖꯤꯡꯁꯦ ꯂꯣꯏꯅꯗꯤ ꯐꯥꯎꯗꯤ ꯐꯥꯎꯅꯕ ꯖꯥꯠꯅꯤꯀꯣ ꯃꯤ ꯑꯃꯈꯛꯇꯪꯒꯤ ꯅꯠꯇꯦꯕ ꯃꯤ ꯂꯣꯏꯅꯃꯛꯗꯤ ꯇꯧꯅꯔꯕꯖꯥꯠꯅꯤ
ꯆꯥꯞ ꯃꯥꯟꯅꯕꯅꯤꯅꯀꯣ ꯃꯤꯅꯤ ꯀꯩꯅꯣ
ꯍꯥꯏꯗ꯭ꯔꯥꯁꯨ ꯑꯗꯨꯝ ꯍꯦꯟꯅ ꯑꯗꯨꯝ ꯈꯪꯕ
ꯑꯥꯎ ꯁꯨꯃꯥꯏꯅ ꯇꯧꯋꯤ ꯃꯣꯔꯣꯛ ꯌꯥꯝ
ꯂꯣꯏꯅ ꯑꯗꯨꯒꯨꯝꯕꯗꯤ ꯑꯦꯛꯁꯄꯤꯔꯤꯌꯦꯟꯁ ꯂꯣꯏ ꯐꯪ ꯖꯥꯠꯅꯤ
ꯑꯥꯎ ꯅꯣꯛꯅꯤꯡꯉꯦ ꯑꯉꯥꯡ ꯐꯥꯎ ꯑꯗꯨꯕꯨꯗꯤ ꯂꯩꯔꯝꯒꯅꯤ
ꯑꯁꯦꯡꯕ ꯁ꯭ꯀꯨꯜ ꯀꯥ ꯑꯥ ꯁ꯭ꯀꯨꯜ ꯀꯣꯂꯦꯖ ꯑꯗꯨꯒꯨꯝꯕꯗꯤ ꯂꯣꯏꯔꯕꯣ ꯅꯪꯗꯤ
ꯑꯩ ꯂꯣꯏꯔꯦ ꯑꯩꯒꯤ ꯂꯣꯏꯔꯕꯅꯤꯅ ꯍꯧꯖꯤꯛ ꯑꯉꯥꯡꯈꯩꯒꯤ ꯑꯃꯨꯛ ꯍꯣꯠꯅꯔꯤ
ꯑꯥ ꯅꯣꯏ ꯑꯦ ꯀꯩꯅꯣ ꯅꯣꯏ ꯏꯆꯦꯒꯤ ꯃꯆꯥꯁꯤꯡ ꯅꯣꯏ ꯗꯗꯥꯒꯤ
ꯅꯠꯇꯦ ꯑꯩ ꯀꯩꯅꯣꯗ ꯂꯩꯌꯦ ꯁ꯭ꯀꯨꯜꯗ ꯂꯩꯕ
ꯑꯣ ꯑꯣ ꯑꯣ ꯑꯣ ꯑꯣ
ꯅꯣꯏꯔꯣꯝꯗꯗꯤ ꯉꯁꯤ ꯋꯦꯗꯔ ꯎꯝ ꯋꯥꯏꯌꯦ ꯄꯣꯊꯥ ꯃꯇꯝ ꯂꯩꯇꯦ
ꯎꯝ꯫
ꯑꯁꯤ ꯃꯇꯝꯗꯅꯤ ꯄꯣꯊꯥꯕ ꯃꯇꯝ ꯍꯥꯏꯁꯦ
ꯍꯣꯏ
ꯑꯗꯨꯁꯨ ꯋꯥꯔꯤ ꯁꯥꯟꯅꯔꯒ
ꯑꯗꯨꯒ ꯀꯩꯅꯣ ꯑꯌꯨꯛ ꯍꯧꯒꯠꯂꯒ ꯑꯥꯔꯂꯤ ꯃꯣꯔꯅꯤꯡ ꯍꯧꯒꯠꯂꯒ ꯆꯥꯛ ꯊꯣꯡꯕꯗꯣ ꯇꯟꯗ꯭ꯔꯣ
ꯑ ꯑꯩꯈꯣꯏꯗꯤ ꯊꯣꯡꯗꯦ ꯆꯥꯛ ꯊꯣꯡꯕꯤꯅ ꯊꯣꯡꯉꯦ ꯑꯩꯅ
ꯎꯝ꯫
ꯑ ꯑꯉꯥꯡꯁꯨ ꯁꯦꯟꯅꯕ ꯁ꯭ꯀꯨꯜꯁꯨ ꯑꯗꯨꯝ ꯆꯠꯄ ꯑꯅꯤ ꯊꯕꯛ ꯑꯅꯤ ꯄꯨꯕꯒꯤꯀꯣ ꯑꯗꯨ ꯃꯤꯗꯤ ꯊꯣꯡꯗꯦ ꯑꯩꯅ ꯋꯥꯕ ꯍꯥꯏꯁꯦ ꯍꯋꯥꯏ ꯆꯥꯕꯗ ꯋꯥꯕ
ꯍꯋꯥꯏꯗꯤ ꯁꯨꯛꯆꯥꯥ ꯆꯥꯅꯤꯡꯗ꯭ꯔꯦꯍꯦ ꯃꯅꯝꯐꯥꯎ ꯅꯝꯅꯤꯡꯗꯦ ꯃꯁꯛ ꯐꯥꯎ ꯌꯦꯡꯅꯤꯡꯗ꯭ꯔꯦ ꯑꯩ ꯑꯗꯨꯁꯨ ꯀꯥꯡꯇꯛ
ꯆꯥꯃꯟꯕꯒꯤ ꯑꯣꯏꯔꯝꯅꯦ
ꯑꯩ ꯆꯥꯕ ꯍꯥꯏꯁꯦ ꯅꯣꯡꯃꯗ ꯑꯍꯨꯝꯂꯛꯅꯤ ꯀꯩꯅꯣ ꯆꯥꯏꯁꯦ ꯑꯌꯨꯛ ꯑꯃ ꯅꯨꯡꯊꯤꯜ ꯑꯃ ꯅꯨꯡꯗꯥꯡ ꯑꯃ ꯑꯁ ꯐꯥꯖꯟꯅ ꯆꯥꯈ꯭ꯔꯥ ꯖꯥꯠꯅꯤ ꯑꯧ ꯑꯁ ꯐꯥꯖꯟꯅ ꯄꯤꯗ ꯑꯩꯗꯤ ꯃꯁꯛꯐꯥꯎ ꯌꯦꯡꯅꯤꯡꯗꯦ ꯑꯩ
ꯌꯨꯝꯗ ꯂꯩꯔꯗꯤꯀꯣ ꯀꯩꯅꯣ ꯑꯥ ꯑꯅꯧ ꯑꯅꯧꯕ ꯍꯦꯛ ꯑꯒꯥ ꯑꯗꯨꯝ ꯆꯥꯏ ꯑꯗꯨꯒꯤ ꯃꯍꯥꯎꯗꯨꯗꯤ
ꯍꯣꯏ
ꯍꯥꯏꯕ ꯉꯝꯗ꯭ꯔꯦ
ꯑꯥ ꯑꯁ ꯅꯤꯡꯗꯤ ꯌꯥꯝ ꯅꯤꯡꯁꯤꯡꯈ꯭ꯔꯥꯖꯥꯠꯅꯤꯍꯦ
ꯑꯩꯈꯣꯏꯒꯤ ꯍꯛꯆꯥꯡꯖꯨ ꯐꯥꯗꯣꯏꯕ ꯑꯗꯨꯒꯤꯗꯣ
ꯍꯣꯏ
ꯗꯥꯜꯒ ꯑꯂꯨꯒ ꯑꯗꯨꯒꯨꯝꯕ ꯈꯛ ꯆꯥꯔꯗꯤ ꯑꯩꯈꯣꯏꯖꯦ ꯍꯛꯆꯥꯡꯖꯦ ꯆꯣꯛꯊꯔꯒ ꯋꯥꯁꯨ ꯉꯥꯡꯕ ꯉꯝꯗꯕ ꯊꯕꯛ ꯁꯨ ꯁꯨꯕ ꯉꯝꯗꯕ ꯂꯣꯏꯅ ꯑꯩꯈꯣꯏꯒꯤ ꯍꯛꯆꯥꯡꯖꯤꯡꯖꯦ ꯆꯣꯛꯊꯥꯕꯀꯣ ꯑꯗꯨꯗꯣ
ꯍꯣꯏ ꯃꯟꯗꯅ ꯋꯥꯅ ꯍꯜꯂꯛꯑꯥꯀꯥꯟꯗꯗꯤ ꯑꯁ ꯆꯥꯅꯤꯡꯗꯕꯅꯦꯍꯦ
ꯑꯥ ꯑꯣꯏꯔꯝꯅꯤꯕ ꯑꯗꯨꯗꯣ ꯌꯥꯔꯣꯏ
ꯆꯥꯈꯥꯎ ꯁꯣꯛꯑꯦ ꯑꯩꯈꯣꯏꯗꯤ ꯑꯗꯨꯅ
ꯑꯥ
ꯆꯈꯥꯎꯁꯦ ꯑꯗꯨꯝ ꯎꯝ ꯄꯨꯛꯇ ꯑꯗꯨꯝ ꯄꯨꯛꯇ ꯁꯥꯔꯛꯄꯗꯣ ꯃꯊꯟꯇ ꯑꯁꯨꯃꯥꯏꯅ ꯇꯧꯕ ꯍꯧꯔꯦꯕ ꯍꯥꯏꯗꯤ ꯅꯤ ꯇꯤꯒꯤ ꯑꯗꯨꯝ ꯆꯥꯔꯕꯅꯤꯅ ꯆꯥꯅꯤꯡꯗ꯭ꯔꯀꯥꯟꯗ ꯑꯗꯨꯝ ꯆꯥꯗꯅ ꯑꯗꯨꯝ ꯂꯩꯕ ꯑꯃꯥꯏꯅ ꯇꯧꯈꯤꯕꯒꯤ ꯆꯥꯛꯈꯥꯎꯗꯤ ꯌꯥꯗ꯭ꯔꯦ ꯁꯣꯛꯑꯦ
ꯍꯣꯏ ꯌꯥꯔꯣꯏꯗꯤ ꯌꯥꯔꯣꯏ ꯑꯗꯨ ꯇꯧꯔꯗꯤ
ꯎꯝ ꯆꯥꯛꯈꯥꯎ ꯌꯥꯗ꯭ꯔꯕꯅꯤꯅ ꯃꯥꯏꯔꯣꯝꯗꯁꯨ ꯐꯨꯒꯠꯂꯤꯅꯤ ꯌꯥꯗ꯭ꯔꯦ
ꯃꯥꯏꯗ ꯀꯩꯅꯣ ꯃꯍꯤꯡꯔꯥ ꯀꯩꯀꯩꯅꯣ ꯂꯥꯛꯄꯗꯣ
ꯎꯝ ꯑꯩꯗꯤ
ꯀꯔꯤꯕ ꯍꯌꯤꯡ ꯃꯊꯤ ꯍꯥꯏꯕ꯭ꯔꯥ ꯃꯆꯥ ꯃꯆꯥ ꯃꯆꯥ ꯃꯨꯁꯨꯛ ꯃꯨꯁꯨꯛ ꯃꯨꯕ ꯂꯩꯕꯗꯣ ꯗꯨꯒꯨꯝꯕꯗꯒꯤ ꯑꯣꯟꯊꯣꯔꯛꯀꯦ ꯇꯧꯋꯦꯕꯀꯣ ꯈꯔ ꯈꯔ ꯂꯩꯕ ꯍꯧꯔꯦꯕ ꯌꯥꯗ꯭ꯔꯦꯕ ꯆꯥꯈꯥꯎ ꯐꯔꯗꯤ ꯂꯣꯏ ꯐꯕꯖꯥꯠꯅꯤ ꯑꯩꯈꯣꯏ ꯃꯤꯑꯣꯏꯕꯖꯦ
ꯍꯣꯏ ꯑꯗꯨ ꯂꯣꯏ ꯐꯕꯅꯦ
ꯎꯝ ꯌꯥꯗ꯭ꯔꯦ ꯍꯋꯥꯏꯅ ꯑꯩꯕꯨ ꯑꯣꯠꯄꯤꯔꯦ ꯍꯟꯗꯛꯇꯤ
ꯈꯪꯗ꯭ꯔꯤꯌꯦ
ꯅꯣꯏꯗꯤ ꯌꯨꯝ ꯂꯩꯕ꯭ꯔꯣ
ꯍꯣꯏ ꯑꯩꯈꯣꯏꯖꯦ ꯀꯩꯅꯣ ꯎꯝ ꯌꯨꯝ ꯂꯩꯌꯦ ꯑꯩꯈꯣꯏꯁꯨ
ꯅꯨꯡꯉꯥꯏꯔꯝꯒꯅꯤ ꯑꯩꯈꯣꯏꯗꯤ ꯑꯩꯁ ꯑꯩꯈꯣꯏ ꯃꯥꯅ ꯊꯣꯡꯕ ꯆꯥꯛ ꯏꯟꯁꯥꯡꯒꯗꯣ ꯅꯤꯡꯁꯪꯕꯁꯤꯗꯤ ꯅꯤꯡꯁꯪꯕꯁꯤꯗꯤ ꯏꯆꯥꯎ ꯆꯥꯎꯔꯒ ꯑꯃꯨꯛꯃꯨꯛ ꯀꯞꯅꯤꯡꯕ ꯂꯩꯕꯅꯤꯍꯦ
ꯇ꯭ꯔꯤ ꯑꯃ ꯆꯠꯂꯁꯨ ꯁ꯭ꯇꯦꯠ ꯑꯃ ꯆꯠꯂꯁꯨ ꯑꯩꯈꯣꯏꯒꯤ ꯏꯃꯨꯡ ꯃꯅꯨꯡꯒꯤ ꯆꯥꯛ ꯏꯟꯁꯥꯡ ꯊꯣꯡꯕꯗꯣ ꯌꯥꯝ ꯃꯤꯁ ꯇꯧꯕꯗꯣ ꯑꯗꯨꯗꯣ ꯌꯥꯝ ꯅꯨꯡꯁꯤꯕꯁꯨ ꯐꯥꯎꯕ
ꯍꯣꯏ
ꯀꯩꯅꯣ ꯎꯝ ꯁꯤꯖꯟ ꯃꯌꯥꯝ ꯂꯩꯗꯅ ꯐꯦꯁꯇꯤꯚꯦꯜ ꯃꯌꯥꯝ ꯈ꯭ꯔꯤꯁꯃꯥꯁ ꯅꯤꯌꯨ ꯏꯌꯔ ꯑꯗꯨ ꯃꯇꯝꯗꯅ ꯌꯨꯝ ꯆꯠꯅꯤꯡꯕꯒꯤ ꯀꯩꯅꯣ ꯇꯧꯕꯗꯣ
ꯍꯣꯏ ꯑꯗꯨꯃꯥꯏꯅ ꯇꯧꯋꯦ ꯑꯩꯁꯨ ꯏꯆꯥꯎ ꯆꯥꯎꯔꯒ ꯀꯞꯄ ꯃꯇꯥꯡ ꯌꯥꯎꯔꯤꯕꯅꯤꯍꯦ ꯅꯨꯡꯁꯤꯠ ꯁꯤꯠꯂꯤ ꯎꯅꯥ ꯂꯦꯡꯉꯤ ꯀꯞꯅꯤꯡꯉꯤ ꯊꯣꯡꯅꯥꯎ ꯗ ꯌꯦꯡꯉꯤ ꯀꯞꯅꯤꯡꯉꯤ ꯏꯁꯩ ꯇꯥꯏ ꯀꯞꯅꯤꯡꯉꯤ
ꯑꯁꯦꯡꯕ ꯑ ꯃꯦꯗꯤꯌꯥꯗ ꯑ ꯒꯨꯝꯕ ꯀꯩꯅꯣ ꯑꯥ ꯈꯨꯟꯒꯤ ꯀꯩꯅꯣ ꯐꯦꯁꯇꯤꯚꯦꯜꯈꯣꯏ ꯎꯝ ꯂꯩꯔꯗꯤꯀꯣ
ꯑꯥ ꯑꯥ ꯑꯥ
ꯎꯝ ꯃꯤꯁ ꯇꯧꯕꯗ
ꯑꯧ
ꯑꯁ ꯑꯩꯁꯨ ꯌꯥꯎꯔꯗꯤ ꯁꯨꯃꯥꯏ ꯅꯨꯡꯉꯥꯏꯗꯕ ꯀꯥꯏꯅ ꯇꯧꯕꯗ
ꯎꯝ ꯅꯍꯥꯟꯗꯤ ꯁꯥꯎꯅꯤꯡꯗꯅ ꯑꯦꯁ ꯐꯖꯟꯅ ꯀꯞꯊꯣꯛꯄꯅꯤ ꯄꯦꯟꯅ ꯀꯞꯊꯣꯛꯄꯅꯦ ꯏꯊꯟꯇ ꯀꯥꯆꯤꯡ ꯊꯣꯡ ꯂꯣꯏ ꯂꯣꯟꯁꯤꯜꯂꯒ
ꯍꯣꯏ ꯑꯗꯨꯅꯤ
ꯅꯨꯡꯉꯥꯏꯔꯛꯇꯦ ꯌꯥꯝꯅ ꯌꯨꯝ ꯅꯤꯡꯁꯪꯉꯦ
ꯂꯩꯁꯥ ꯂꯩꯁꯥꯅ ꯃꯇꯝ ꯈꯔꯃ ꯎꯝ ꯎꯝ ꯃꯇꯝ ꯈꯔ ꯌꯨꯝ ꯊꯥꯗꯣꯛꯑꯒ ꯆꯠꯄ ꯐꯥꯎ ꯌꯨꯝ ꯅꯤꯡꯁꯪꯉꯦꯕ ꯑꯗꯣ ꯃꯧ ꯌꯨꯝ ꯄꯥꯟꯕ ꯃꯤ ꯃꯧꯁꯤꯡꯖꯦ
ꯑꯥ ꯌꯥꯝ ꯅꯨꯡꯁꯤꯔꯝꯅꯤ ꯌꯥꯝ ꯅꯤꯡꯁꯤꯡꯉꯛꯀꯅꯤ ꯃꯣꯏꯁꯦ ꯀꯩꯅꯣ ꯌꯥꯝ ꯑꯗꯨꯝ